ꯑꯣ ꯇꯗꯦ ꯄꯠ ꯂꯥꯎ ꯇꯠ ꯂꯩ ꯂꯩ
ꯐꯥꯕꯩꯅ ꯇꯛꯈ꯭ꯔꯦ
ꯃꯥ
ꯦ ꯑ ꯈꯪꯗꯦ ꯇꯣꯝ ꯆꯣ ꯄꯥꯛ ꯇꯥꯎ ꯇꯧꯁꯤꯜꯂꯝꯃꯦ ꯈꯔ ꯄꯥꯕꯅ ꯑꯃ ꯍꯉꯛ ꯅꯃ ꯒ꯭ꯔꯃꯤꯂ ꯇꯔ ꯑꯪ ꯆꯨꯁꯇ ꯈꯣꯠꯄꯤꯗꯣ
ꯑꯣ ꯑꯣ ꯑꯣ ꯑꯗꯨꯗꯤ ꯏꯆꯦ ꯃꯥ ꯀꯌꯥꯒꯤꯗꯣꯏꯅꯣꯕ ꯅꯒꯦꯇꯕ ꯃꯥꯀꯂꯦꯗꯔꯣ
ꯑꯩꯈꯣꯏꯒꯤꯗꯤ ꯅꯦꯒꯦꯇꯤꯞ ꯃꯥꯔꯛ ꯂꯩꯇ꯭ꯦ
ꯂꯩꯥꯏ
ꯎꯝ ꯀꯔꯤ ꯀꯔꯤ ꯀꯔꯤ ꯀꯔꯤ ꯀꯔꯤ ꯍꯥꯏꯗꯣꯏꯅꯤ ꯁꯤꯒꯤ ꯊꯥꯏ ꯄꯩ ꯊꯥꯗꯕꯅꯤ ꯀꯩꯗꯧ ꯅꯦꯠꯀꯤ ꯑꯦꯛꯖꯥꯝꯗꯨꯣ
ꯑꯣ ꯑꯣ ꯎꯝ ꯎ ꯃ ꯌꯧꯖꯔꯛꯀꯅꯤꯁꯦ ꯀꯩꯣꯝ ꯈꯜꯂ ꯅꯨꯡꯉꯥꯏꯇꯕ ꯈꯜꯂꯅꯣ
ꯈꯪꯗꯦ ꯀꯔꯝ ꯇꯧꯗꯣꯏꯅꯣ
ꯎꯝ
ꯑꯗꯨꯝ ꯆꯍꯤ ꯑꯃꯗ ꯑꯅꯤꯔꯛ ꯑꯅꯤꯔꯛ ꯄꯤꯌꯦꯕꯀꯣ ꯑꯦꯛꯖꯥꯝꯁꯦ ꯑꯗ ꯑꯩꯈꯣꯏ ꯀꯩꯅꯣꯁꯦ ꯖꯨꯟꯒꯤ ꯁꯤꯒꯤ ꯃꯇꯝꯗ ꯊꯥꯕꯁꯦ ꯁꯤꯅꯅꯦ ꯑꯦꯛꯖꯥꯝꯁꯦ ꯈꯔ ꯑꯗꯨꯝ ꯂꯨꯇꯛ ꯂꯨꯇꯛ ꯇꯧꯋꯦꯕ
ꯎꯝ
ꯅ ꯈꯔꯗꯤ ꯑꯗꯨꯝ ꯂꯥꯏꯕꯗꯣ
ꯎꯝ ꯑꯣ ꯑꯗꯨꯗꯣ ꯏꯆꯦꯁꯦ ꯑꯅꯤꯃꯛꯇꯤ ꯆꯍꯤ ꯃꯅꯨꯡꯗ ꯑꯃꯨꯛ ꯈꯛꯇꯪ ꯊꯥꯗꯣꯏꯔꯥ ꯑꯅꯤꯔ ꯂꯣꯏ ꯀꯩꯅꯣ ꯇꯧꯗ꯭ꯔꯥ
ꯑꯅꯤꯔꯛ ꯇꯧꯕ ꯌꯥꯏ
ꯌꯥꯏ ꯌꯥꯏ ꯑꯗꯨꯗꯤ ꯑꯃꯗꯨꯁꯨ ꯇꯧꯁꯜꯂꯣ ꯀꯩꯅꯣ ꯑꯗꯨꯗꯤ ꯉꯥꯏ ꯍꯥꯏꯗꯣꯛꯄ ꯍꯥꯏꯗꯣꯛꯄꯗꯤ ꯑꯗꯨꯝ ꯀꯌꯥꯝ ꯀꯨꯏꯔꯦ ꯍꯥꯏꯗꯣꯛꯀꯅꯤꯁꯦ
ꯑꯗꯨꯗꯝ ꯊꯥꯏꯅꯗꯤ ꯑꯗꯨꯝ ꯊꯥ ꯑꯃꯃꯨꯛ ꯑꯅꯤ ꯃꯥꯥꯏ ꯈꯔ ꯀꯨꯏꯅꯕꯅꯦ ꯑꯗꯣ ꯍꯧꯖꯤꯛꯀꯥꯟꯁꯤꯗꯤ ꯀꯩꯅꯣ ꯐꯠ ꯐꯠ ꯐ ꯐꯠ ꯍꯦꯛꯇ ꯍꯥꯏꯗꯣꯛꯂꯛꯄꯩ ꯇꯥꯏꯞ ꯑꯃ ꯇꯧꯔ
ꯑ ꯅꯠꯇ꯭ꯔꯒꯅ ꯀꯝꯄ꯭ꯌꯨꯇꯔ ꯅꯍꯥꯟꯋꯥꯏꯅ ꯃꯤꯠꯅ ꯌꯦꯛ ꯀꯣꯂꯣꯝꯅ ꯈꯣꯠꯂꯒ ꯍꯧꯖꯤꯛꯅ ꯀꯝꯄ꯭ꯌꯨꯇꯔ ꯌꯦꯛ ꯁꯕꯤꯇꯅ ꯄꯆꯕꯖꯂ ꯎꯝ ꯌꯥꯎꯖ ꯈꯟꯖꯕꯗꯣ ꯀꯩꯨ ꯈꯜꯂꯝꯂꯝꯁꯦ ꯑꯗꯨꯒꯤ ꯏꯅꯦ ꯊꯥꯗ ꯂꯥꯛꯄꯩꯈꯥꯅꯦ
ꯃꯥꯅꯤ
ꯎꯝ ꯑꯗꯨꯏꯁꯦ ꯃꯥꯔꯛ ꯆꯍꯨꯝꯒꯤꯁꯦ ꯀꯣꯏꯁꯟ ꯀꯌꯥꯃꯨꯛꯇꯤ ꯑꯣꯏ
ꯀꯣꯏꯁꯟ ꯆꯥꯝꯃ ꯌꯥꯡꯈꯩ ꯆꯥꯝꯃꯡ ꯆꯥꯝꯌꯥꯡꯈꯩ ꯑꯃ ꯄꯦꯄꯔ ꯇꯨꯒꯤ ꯑꯗꯨꯒ ꯀꯣꯏꯁꯟ ꯌꯥꯡꯈꯩ ꯑꯃ ꯄꯦꯄꯔ ꯋꯥꯟꯒꯤ ꯀꯣꯏꯁꯟ ꯑꯅꯤ
ꯎꯝ ꯆꯅꯤꯃꯥꯡ ꯆꯍꯨꯝꯁꯤꯗ
ꯑꯥ
ꯎꯝ ꯍꯣꯏꯅ ꯇꯣ ꯑꯁꯨꯛ ꯀꯨꯏꯅ ꯄꯥꯔꯛꯏꯕ ꯂꯥꯏꯔꯤꯛꯁꯦ ꯑ ꯅꯣꯡꯃꯒꯤ ꯄꯨꯡ ꯑꯅꯤ ꯑꯍꯨꯝꯗ ꯂꯣꯏꯁꯤꯜꯂꯤꯅꯤꯀꯣ ꯁꯤꯗ ꯍꯩ ꯍꯩꯇꯦ ꯑꯃꯨꯛ ꯂꯣꯟꯕꯤꯔꯤꯅꯤꯗꯣ ꯍꯩ ꯍꯥꯏꯇ ꯅꯪꯒꯕꯦꯅꯦ ꯑꯗ ꯏꯌꯨꯝꯗꯒꯤ
ꯍꯪꯉꯛꯑꯦ ꯍꯪꯉꯛꯑꯦ ꯃꯥ ꯋꯥꯔꯤ ꯁꯅꯔꯛꯏ ꯊꯝꯒꯤꯕ ꯀꯨꯏꯗꯔ꯭ꯦ
ꯎꯝ ꯑꯣ ꯑꯩꯈꯣꯏ ꯁꯤꯁꯨꯦ ꯑꯗꯨꯒꯤ ꯑꯣꯏꯔꯝꯃꯅꯤ ꯃꯥꯅ ꯐꯣꯟ ꯇꯧꯔꯛꯑꯝꯃꯦ ꯍꯥꯏꯗꯤ ꯏꯆꯦꯅ ꯑꯗꯨ ꯍꯪꯅꯤꯪꯕꯒꯤ
ꯑꯗꯨ ꯑꯗꯨꯒꯤꯁꯨ ꯑꯣꯏꯔꯝꯅꯤ
ꯎꯝ ꯅꯔꯠ꯭ ꯈꯪꯗꯦ ꯇꯧꯔꯤꯁꯦꯁꯦ ꯑꯝꯇ ꯌꯥꯎꯔꯛꯑꯗꯤ ꯐꯅꯤ ꯁꯨꯝꯀꯣ ꯎꯝ ꯑꯩꯈꯣꯏ ꯁꯨꯝ ꯀꯥꯏ ꯐꯔꯦ ꯑꯗꯨꯁꯨ ꯑꯩꯈꯣꯏꯁꯨ ꯁꯨꯝ ꯌꯨꯝꯗ ꯋꯥꯔꯛꯄꯅꯤꯅ ꯍꯥꯏꯕꯗꯤ ꯃꯧ ꯑꯣꯏ꯭ꯔꯤꯉꯩ ꯂꯩꯁꯥꯔꯤꯉꯩ ꯍꯥꯏꯒꯗ꯭ꯔꯥ ꯑꯉꯥꯡ ꯀꯩꯅ ꯋꯥꯔꯛꯄꯅꯤꯅ ꯎ ꯈꯪꯗꯦ ꯈ ꯈꯪꯅꯖꯥꯟꯅꯕ ꯑꯣꯏꯕꯁꯤꯡꯁꯦ ꯂꯣꯏꯅꯃꯛꯨꯛ ꯋꯥꯌꯨꯝꯕꯝ ꯂꯣꯏ ꯅꯨꯡꯉꯥꯏꯍꯟꯅꯤꯡꯕꯒꯤ ꯏꯊꯤꯜ ꯑꯃ ꯑꯗꯨꯝ ꯐꯥꯎꯖꯩꯑꯕ ꯏꯁꯥꯁꯤꯗ ꯑꯗꯣ ꯑꯩꯈꯣꯏꯒꯤꯁꯨ ꯁꯤꯗ ꯂꯩꯕ ꯅꯤꯉꯣꯜꯁꯤꯡꯁꯦ ꯍꯥꯏꯔꯤꯅꯤ ꯑꯩꯅ ꯑꯩꯈꯣꯏꯒꯤ ꯃꯊꯛ ꯑꯣꯏꯁꯨ ꯃꯈꯥ ꯑꯣꯏꯔꯁꯨ ꯑꯗꯒꯤ ꯂꯣꯏ ꯋꯥꯅ ꯍꯧꯧꯕꯅꯤ ꯃꯐꯝ ꯆꯥꯕꯗ ꯂꯣꯏ ꯂꯩꯍꯟꯅꯤꯡꯉꯤ ꯅꯨꯡꯉꯥꯏꯕ ꯃꯐꯝꯁꯤꯡꯗ ꯁꯤꯗꯩ ꯋꯥ ꯋꯥ ꯆꯠꯈꯤꯕꯅꯤ ꯑꯥꯗꯁꯨ ꯋꯥ ꯅꯨꯄꯥ ꯃꯌꯥꯝ ꯑꯃꯁꯁꯨ ꯋꯥ ꯅꯨꯄꯤ ꯁꯤꯗꯁꯨ ꯋꯥ ꯈꯪꯗꯦꯗꯥ ꯀꯗꯧꯝ ꯊꯣꯛꯇꯣꯏꯅꯣ ꯅꯣꯏꯕꯣ ꯀꯥꯏꯅ
ꯑꯗꯨꯅꯦ ꯌꯨꯝ ꯌꯨꯝ ꯄꯥꯟꯈꯤꯕ ꯏꯃꯥꯟꯅꯕꯤ ꯁꯨꯝ ꯏꯆꯦꯁꯤꯡꯅ ꯍꯥꯏꯗꯣꯏꯅꯦꯕ ꯄꯩꯁꯥ ꯊꯣꯛꯄꯗ ꯄꯥꯜꯂꯨꯀꯣ ꯄꯩꯁꯥ ꯊꯣꯛ ꯇ꯭ꯔꯗꯤ ꯋꯥꯕꯅꯤꯀꯣ ꯇꯧꯗꯣꯏꯅꯦꯕ ꯇꯧꯔꯣꯏꯒꯦ ꯍꯥꯏꯕꯁꯨ ꯌꯥꯕ ꯅꯠꯇꯦꯗꯣ
ꯍꯣꯏ ꯍꯣꯏ
ꯈꯔ ꯂꯩꯁꯤꯦꯗꯤ ꯅꯨꯡꯉꯥꯏꯕꯗꯣ ꯑꯣꯏꯁꯅ
ꯀꯩ ꯈꯜꯂ ꯅꯨꯡꯉꯥꯏꯇꯕ ꯑꯃꯕꯨꯥꯎ ꯂꯩꯇꯕꯗ ꯅꯨꯡꯉꯥꯏꯕ ꯉꯥꯛꯇꯁꯤ ꯑꯣꯏꯁꯅꯣꯗꯤ ꯀꯣ ꯋꯥꯕꯁꯦ ꯑꯩꯈꯣꯏꯁꯨ ꯁꯨꯝ ꯎꯝ ꯍꯧꯖꯤ ꯑꯩꯈꯣꯏꯒꯤ ꯀꯩꯅꯣ ꯇꯧꯕ ꯎꯝ ꯈꯨꯋꯥ ꯃꯅꯥꯗꯦꯀꯣ ꯑꯗꯣ ꯆꯥꯕꯥ ꯊꯛꯄꯥꯕꯨꯗꯤ ꯑꯗꯨꯝ ꯆꯖꯕ ꯑꯗꯨꯝ ꯆꯦꯞ ꯋꯥꯠꯂ ꯈꯣꯠꯂ ꯆꯥꯏ ꯍꯥꯏꯕꯗꯨ ꯑꯩꯈꯒꯤ ꯀꯩꯅꯣ ꯑꯃꯛ ꯇꯧꯅꯤꯡꯕ ꯑꯣꯏꯔꯣ ꯏꯅꯤꯡꯈꯥ ꯇꯝꯅ ꯑꯩꯈꯣꯏꯒꯤ ꯁꯦꯟꯊꯣꯛ ꯑꯃ ꯃꯔꯥꯡꯀꯥꯏ ꯣꯝꯖꯣꯝꯗꯤ ꯁꯨꯡꯇꯧ ꯇꯧꯕ ꯐꯪ ꯨ ꯍꯥꯏꯕ ꯄꯨꯟꯁꯤꯗꯁꯨ ꯑꯗꯨꯝ ꯑꯗꯨꯗꯨꯅ ꯑꯗꯣ ꯈꯪꯗꯦ ꯂꯩꯁꯥꯕꯤ ꯈꯔ ꯂꯩ ꯃꯆꯤꯟ ꯀꯟꯕ ꯍꯥꯏꯗꯣꯏꯔ ꯎ ꯑꯩꯈꯣꯏꯒꯤ ꯑꯗꯨꯃꯥꯏꯅꯒ ꯍꯥꯏꯕꯁꯤꯗ ꯑꯩꯈꯣꯏꯒꯤꯗ ꯑꯩꯅ ꯏꯨ ꯉꯟꯅ ꯍꯣꯏ ꯍꯣꯏ ꯍꯣꯏ ꯑꯗꯨꯣꯏꯅ ꯅꯗ ꯌꯨꯝ ꯉꯟ ꯄꯥꯟꯊꯣꯛꯑꯒ ꯈꯣꯠꯂꯒ ꯇꯧꯗꯅ ꯑꯩꯈꯣꯏ ꯑꯃ ꯂꯩꯕꯗꯣ
ꯌꯨꯝ ꯉꯟꯅ ꯄꯥꯜꯂꯁꯨ ꯊꯦꯡꯅꯔꯕꯅꯤꯅ ꯑꯉꯥꯡ ꯑꯣꯏꯔꯁꯨ ꯈꯪꯕꯒꯤ ꯍꯥꯏ
ꯎꯝ ꯑꯗ ꯑꯗꯨꯃꯥꯏꯅ ꯍꯥꯏꯕ ꯑꯗꯩꯗꯤ ꯍꯦꯍꯦ ꯐꯅꯕ ꯇꯥꯛꯄꯤꯕꯗ ꯂꯧꯗꯕꯁꯤꯅꯦ ꯀ ꯎꯨꯇꯥꯛꯇꯣ ꯁꯨꯡꯇꯥꯡ ꯇꯥꯛꯑꯣꯏꯁꯤꯅꯦ
ꯍꯥꯏꯕꯗꯤ ꯅꯣꯏꯅ ꯆꯠꯂꯤꯕ ꯂꯝꯕꯤꯗꯨꯣ ꯑꯩꯈꯣꯏꯅ ꯆꯠꯇ꯭ꯔꯤꯕꯅꯤꯅ ꯎꯝ ꯅꯣꯏꯅ ꯑꯉꯥꯡꯅꯤ ꯍꯥꯏꯔꯁꯨ ꯈꯪꯕꯗꯨꯗꯤ ꯑꯗꯨꯒꯤ ꯂꯝ ꯃꯤꯗꯨꯗꯗꯤ ꯅꯣꯏꯅ ꯑꯃꯨꯛ ꯍꯦꯜꯂꯤꯅꯦ ꯍꯥꯜꯂꯤꯅꯦꯕ
ꯑꯗꯨꯅ ꯍꯥꯏꯕꯗꯤ ꯃꯣꯏꯅ ꯑꯃꯨꯛ ꯊꯦꯡꯅꯔꯛꯇ꯭ꯔꯤꯕꯅꯤꯅ ꯊꯦꯡꯅꯔꯛꯇ꯭ꯔꯤꯉꯩꯗꯨꯗ ꯍꯥꯏꯕꯗꯤ ꯊꯦꯡꯅꯗꯕꯗꯤ ꯌꯥꯔꯣꯏꯗꯕꯅꯦꯕ ꯃꯣꯏꯁꯨ ꯊꯦꯡꯅꯗꯣꯏꯅꯦꯕ ꯊꯦꯡꯅꯕꯁꯤꯗ ꯑꯀꯣꯟ ꯑꯍꯥꯟꯒꯤ ꯋꯥ ꯈꯛꯇꯪ ꯅꯠꯇ꯭ꯔꯥ ꯍꯥꯏꯁꯦ
ꯃꯥ
ꯑꯩꯅ ꯑꯃꯨꯛ ꯍꯥꯏꯅꯤꯡꯉꯤꯁꯤꯅ
ꯝ ꯎ
ꯐꯒꯗꯕꯗꯣ ꯃꯨꯟꯅ ꯈꯜꯂꯒ ꯇꯧꯍꯧ ꯈꯣꯡꯎꯞ ꯊꯥꯡꯖꯤꯟꯈ꯭ꯔꯒꯗꯤ ꯍꯟꯗꯣꯛꯄ ꯌꯥꯕ ꯅꯠꯇꯦ ꯁꯤꯅꯦꯕ
ꯃꯥ ꯂꯩꯁꯥꯔꯤꯉꯩꯗꯗꯤ ꯑꯁ ꯑꯩ ꯄꯥꯝꯗ꯭ꯔꯦ ꯇꯣꯛꯅ ꯊꯣꯛꯑꯒꯦ ꯁꯤ ꯅꯨꯄꯥꯁꯦ ꯑꯩ ꯍꯩꯅꯗ꯭ꯔꯦ ꯌꯥꯏꯑꯕ ꯃꯧ ꯑꯣꯏꯔꯀꯥꯟꯗꯗꯤ ꯅꯣꯏ ꯍꯧꯖꯤꯛ ꯍꯟꯒꯦ ꯍꯥꯏꯗ ꯍꯣꯏ ꯋꯥꯈꯜ ꯆꯥꯟꯅꯔꯛꯇꯗꯤ ꯑꯗꯨꯝ ꯗꯥꯏꯕꯣꯔꯁ ꯇꯧꯕ ꯈꯣꯠꯄ ꯃꯌꯥꯝꯕꯨꯗꯤ ꯂꯩ ꯑꯗꯨꯇꯥꯔꯒꯁꯨ ꯃꯤ ꯃꯃꯥꯡꯗꯗꯤ ꯃꯤꯡꯊꯣꯟ ꯑꯃꯗꯤ
ꯪꯉꯦ ꯌꯨꯝ ꯃꯌꯨꯝ ꯄꯥꯜꯂꯨꯔꯕꯅꯤ ꯍꯥꯏꯕꯒꯤ ꯑ ꯑꯗꯨꯒꯨꯝꯕꯗꯨ ꯐꯖꯅ ꯃꯤꯡꯆꯠꯇꯣꯞ ꯌꯥꯎꯗ꯭ꯔꯤꯉꯩꯗ ꯏꯁꯥꯅ ꯈꯟꯕ ꯌꯥꯕ ꯃꯇꯝ ꯑꯣꯏꯔꯤꯉꯩꯗ ꯈꯜꯍꯧꯕꯗꯨꯅ ꯅꯤ ꯐꯩꯗ
ꯎꯝ ꯑꯗꯨꯃꯥꯏꯅ ꯍꯥꯏꯕꯁꯤꯗ ꯑꯗ ꯂꯧꯁꯤꯟꯕ ꯍꯩꯇ꯭ꯔꯤꯔꯥ ꯅꯨꯡꯒꯤ ꯑꯥꯊ꯭ꯔꯗꯣ ꯈꯪꯗ꯭ꯔꯤꯔꯥ ꯈꯪꯗꯦ ꯌꯥꯝ ꯍꯥꯏꯌꯦ ꯑꯗꯩ ꯎꯝ ꯍꯥꯏꯔꯦ ꯍꯥꯏꯔ ꯀꯅꯥꯅꯗꯤ ꯏꯆꯥꯅꯦ ꯏꯅꯥꯎꯅꯦ ꯏꯆꯥꯅꯦꯅ ꯍꯥꯏꯕꯤꯕꯅꯦ ꯇꯥꯛꯄꯤꯕꯅꯦ ꯑꯗꯣ ꯂꯧꯗ꯭ꯔꯒꯗꯤ ꯀꯩꯗꯧ ꯉꯥꯡꯗꯣꯏꯅꯣꯗ ꯉꯥꯡꯉꯣꯏꯗ ꯍꯦꯛ ꯍꯦꯛ ꯈꯜꯂꯤ ꯈꯜꯂꯒꯁꯨ ꯀꯣ ꯑꯗꯨꯝ ꯈꯤꯇꯪ ꯍꯦꯛ ꯈꯤꯇꯪ ꯍꯦꯛ ꯁꯣꯏꯕꯃꯤ ꯑꯣꯏꯔꯕꯗꯁꯨ ꯅꯨꯡꯉꯥꯏꯇꯅ ꯉꯥꯡꯅꯤꯡ ꯅꯪꯒꯟꯕꯅꯤꯅ
ꯊꯦꯡꯅꯔ ꯂꯥꯛꯑꯕꯅꯤꯅ
ꯑꯗꯒꯤ ꯑꯗꯨ ꯍꯥꯏꯔꯒ ꯑꯩꯈꯣꯏ ꯁꯤꯆꯦ ꯍꯥꯏꯁꯦ ꯍꯥꯏꯔ ꯂꯥꯛꯎꯅꯨ ꯑꯃꯨꯛ ꯑꯩꯕꯨ ꯋꯥꯔꯤ ꯌꯥꯝ ꯁꯥꯏ ꯍꯥꯏꯅꯤ ꯃꯒꯤ ꯃꯔꯝꯗ ꯅꯍ ꯑꯃ ꯑꯊ ꯁꯣꯗꯒꯤ ꯅꯨꯄꯥ ꯑꯃ ꯈꯪꯅꯔꯝꯕꯗꯣ ꯈꯪꯕ꯭ꯔꯥ ꯑꯩꯁꯦ
ꯑ ꯈꯉꯦ ꯈꯥꯡꯉꯦ
ꯑꯗꯣ ꯍꯣꯏ ꯑꯩ ꯁꯥꯎꯁꯨ ꯁꯥꯎꯖꯗꯦ ꯍꯥꯏ ꯁꯤꯅ ꯂꯩꯌꯣ ꯈꯣꯠꯂꯣꯗꯤ ꯍꯥꯏꯔꯤꯑꯕ ꯇꯁꯦꯡꯅ ꯃꯥ ꯂꯩꯅꯤꯡꯉꯗꯤ ꯂꯩꯖꯧ ꯑꯗꯨꯒ ꯂꯩꯅꯤꯡꯗ꯭ꯔꯒꯗꯤ ꯀꯩꯁꯨ ꯀꯥꯏꯗꯦ ꯀꯩ ꯍꯥꯏꯅ ꯈꯪꯅꯔꯣ ꯌꯦꯡꯉꯣ ꯌꯦꯡꯉꯒ ꯑꯗꯨꯝ ꯐꯩ ꯐꯣꯠꯇꯦꯗꯣ ꯎꯅꯔꯒ ꯊꯥ ꯑꯃꯨꯛ ꯀꯩꯃꯨꯛ ꯋꯥꯔꯤꯏ ꯁꯥꯟꯅꯕꯗ ꯈꯪꯕꯅꯤ ꯈꯣꯠꯄꯅꯤ ꯆꯅꯤ ꯑꯗ ꯃꯥꯗꯤ ꯈꯪꯅꯔꯖꯥꯠꯟꯗꯅ ꯈꯪꯅꯕꯗꯤ ꯋꯥꯔꯤ ꯋꯥꯇꯥꯏ ꯇꯧꯗꯅ ꯈꯣꯠꯇꯅ ꯑꯗꯨꯝ ꯁꯨꯅ ꯆꯠꯄꯒꯁꯦ ꯑꯗꯨꯝ ꯍꯥꯏ ꯑꯩꯈꯣꯏꯗꯒ ꯑꯗꯨꯝ ꯍꯥꯏꯖꯔꯛꯑꯦꯕ ꯎꯅꯔꯨꯅꯤ ꯈꯣꯠꯂꯨꯅꯤ ꯀꯥꯏꯅ ꯎꯝ ꯅꯨꯄꯥꯗꯨꯅ ꯃꯀꯣꯛ ꯆꯥꯛꯏꯔꯥ ꯉꯥꯎꯁꯤꯔ ꯑꯩ ꯈꯪꯗꯦ
ꯎꯝ ꯀꯩꯅꯣ ꯇꯧꯕ ꯍꯥꯏ
ꯀꯩꯅꯣ ꯇꯝꯃꯛꯇ꯭ꯔꯣ
ꯑꯗ ꯀꯩꯅꯣꯅꯤꯗ ꯃꯥꯁ ꯑꯍꯟꯁꯨ ꯑꯣꯏꯔꯦꯗꯅ ꯑꯗ ꯑꯍꯟꯁꯨ ꯑꯣꯏꯕꯗꯨꯒ ꯍꯥꯏꯗꯤ ꯃꯣꯏꯗꯤ ꯃꯁꯥꯅ ꯊꯕꯛꯁꯨ ꯇꯧꯔꯕꯅꯤꯅ ꯄꯥꯟꯕ ꯌꯥꯕ ꯃꯇꯝꯗꯣ ꯑꯣꯏꯔꯕꯒꯤ ꯌꯨꯝ ꯄꯥꯟꯅꯤꯡꯕꯗꯣ ꯑꯗꯨꯃꯥꯏꯅꯗꯤ ꯑꯣꯏꯕ ꯅꯨꯄꯥꯁꯦ ꯑꯗꯨꯒ ꯑꯩꯈꯣꯏꯒꯤ ꯑꯃ ꯁꯨꯝ ꯍꯥꯏꯗꯤ ꯆꯍꯤꯗꯣ ꯑꯗꯨꯝ ꯗꯤꯐ꯭ꯔꯦꯟꯗ ꯂꯩꯔꯕꯅꯤꯅ ꯑ ꯋꯉꯥꯡꯕ ꯈꯣꯠꯄꯗꯣ ꯑꯩꯈꯣꯏꯅ ꯑꯣꯏꯍꯟꯅꯤꯡꯉꯤ ꯇꯧꯍꯟꯅꯤꯡꯉꯤꯁꯤꯗꯤ ꯑꯗꯨꯝ ꯌꯥꯝꯅ ꯀꯩ ꯍꯥꯏꯅꯤ ꯍꯧꯖꯤꯛ ꯀꯤ ꯃꯇꯝꯒꯤ ꯆꯠꯅꯕꯤ ꯌꯥꯎꯕ ꯆꯠꯅꯕꯤ ꯌꯥꯎꯕ ꯍꯥꯏꯔꯒ ꯑꯈꯣꯏꯅ ꯊꯣꯛ ꯑꯔꯪ ꯃꯌꯥꯝ ꯄꯥꯝꯃꯨꯕ ꯈꯣꯠꯂꯨꯕꯩ ꯋꯥꯗꯤ ꯅꯠꯇꯕ ꯂꯩ ꯃꯑꯣꯡꯗꯣ ꯑꯗꯨꯒꯨꯝꯕ ꯈꯔ ꯑꯞ ꯇꯨ ꯗꯦꯠ ꯑꯣꯏꯕꯒꯤ ꯃꯑꯣꯡ ꯇꯧꯍꯟꯅꯤꯡ ꯅꯤꯡꯕ ꯑ ꯆꯦ ꯊꯣꯏꯅꯗꯤ ꯑꯗꯨ ꯑꯣꯏꯗꯕꯗꯣ
ꯑꯗꯨꯒ ꯑꯗꯨꯝ ꯂꯨꯍꯣꯡꯅꯤꯡꯕꯒꯤ ꯃꯑꯣꯡꯗꯁꯨ ꯉꯥꯡꯕꯗꯨꯒ ꯑꯗꯨꯝ ꯏꯆꯦ ꯊꯣꯏꯅ ꯍꯥꯏꯗꯤ ꯁꯨꯝ
ꯄꯥꯟ ꯇꯥꯔꯒꯁꯨ ꯁꯨ ꯃꯇꯝ ꯈꯔ
ꯍꯣꯏꯅꯦ
ꯂꯩꯅꯤꯡꯉꯤꯕ ꯍꯥꯏꯗꯤ ꯌꯨꯝ ꯇꯝꯕꯅꯦ ꯇꯝꯁꯤꯜꯂꯨꯔꯒ ꯑꯗꯒꯤ ꯍꯦꯛꯇ ꯄꯤ ꯑꯩꯁ ꯗꯤꯗꯨ ꯂꯣꯏꯁꯤꯟꯗ꯭ꯔꯤꯉꯩ ꯑꯗꯒꯤ ꯇꯪꯈꯥꯏ ꯆꯟꯗ꯭ꯔꯤꯉꯩꯗ ꯗꯛ ꯂꯥꯎꯅ ꯂꯨꯍꯣꯡ ꯈꯣꯡ ꯆꯨ ꯁꯨꯝ ꯅꯨꯄꯥ ꯑꯃꯨꯛ ꯑꯣꯏꯔꯗꯤ ꯐꯕ ꯅꯨꯄꯤ ꯑꯣꯏꯕꯅꯤꯅ ꯑꯗꯨꯝ ꯑꯣꯖꯥꯅꯁꯨ ꯅꯨꯡꯉꯥꯏꯇꯕꯗꯣ ꯑꯣꯖꯥꯏ ꯃꯃꯥꯡꯗꯁꯨ ꯍꯥꯏꯗꯤ ꯌꯨꯝ ꯄꯥꯟꯕꯅ ꯍꯦꯟꯅ ꯏꯝꯄꯣꯔꯇꯦꯟ ꯑꯣꯏꯅ ꯂꯧꯋꯤ ꯍꯥꯏꯕꯒꯤ ꯇꯥꯏꯞ ꯑꯗꯨꯃꯥꯏ ꯈꯟꯒꯤꯅꯤ ꯍꯥꯏꯕꯒꯤ ꯑꯗꯨꯒꯨꯝꯕꯁꯨ ꯈꯟꯕ ꯂꯩꯕ ꯑꯗꯒꯤꯗꯤ ꯅꯨꯄꯥꯗꯨꯅꯁꯨ ꯑꯗꯨꯝ ꯍꯥꯏꯗꯤ ꯄꯩꯁꯥ ꯄꯥꯏꯔꯕꯅꯦ ꯍꯥꯏꯕꯒꯤ ꯄꯩꯁꯥ ꯄꯤꯔꯒ ꯑ ꯊꯨꯅ ꯂꯣꯏꯁꯤꯟꯕ ꯌꯥꯔꯣꯏꯗ꯭ꯔꯥ ꯈꯣꯠꯂꯣꯏꯗ꯭ꯔꯥ ꯑꯗꯨꯝ ꯑꯗꯨꯃꯥꯏꯅꯁꯨꯝ ꯈꯔ ꯑꯗꯨꯝ ꯇꯧꯋꯦ ꯍꯥꯏꯕꯅꯦꯕ ꯑꯗꯨꯒꯤ ꯃꯥꯅ ꯁꯨꯝ ꯈꯔ ꯍꯩꯅꯗꯕ ꯑꯣꯏꯕꯗꯣ ꯑꯗꯨꯅꯅꯦꯕ ꯑꯗ ꯑꯩꯈꯣꯏꯅꯖꯨ ꯍꯣꯏ ꯃꯥꯅ ꯀꯩꯅꯣ ꯇꯧꯔꯗꯤ ꯎꯝ ꯍꯥꯏꯗꯤ ꯁꯞꯄꯣꯔꯠ ꯇꯧꯗꯨꯕ ꯑꯣꯏꯔꯗꯤ ꯅꯪꯅ ꯇꯝꯃꯤꯕ ꯈꯣꯠꯂꯤꯕ ꯇꯧ ꯕꯨꯗꯨꯗ ꯅꯪꯒꯕꯨꯗꯤ ꯀꯣꯏꯅꯕꯅꯤꯅ ꯃꯥꯗꯣ ꯀꯔꯝꯃꯥꯏ ꯇꯧꯕ ꯃꯤꯅꯣꯏꯗꯣ ꯑꯩꯈꯣꯏꯅꯕꯨꯗꯤ ꯈꯪꯕ ꯅꯠꯇ꯭ꯔꯦ ꯍꯥꯏꯗꯤ ꯌꯦꯡꯊꯣꯛꯑꯣ ꯍꯥꯏꯗꯤ ꯑꯗꯨꯝ ꯁꯞꯄꯣꯔꯠ ꯇꯧꯗꯨꯕ ꯂꯩ ꯇꯥꯔꯗꯤ ꯑꯗꯨꯝ ꯊꯧꯕꯥꯜꯗꯒꯤꯅ ꯁꯤꯕꯧ ꯂꯥꯛꯄ ꯍꯥꯏꯕꯁꯤ ꯀꯩꯁꯨ ꯂꯥꯛꯄꯗꯤ ꯅꯠ
ꯍꯣ ꯍꯣ ꯍꯣꯏ ꯅꯠꯇꯦ ꯅꯠꯇꯦ
ꯌꯦꯡꯊꯣꯛꯑꯣ ꯈꯣꯠꯂꯣ ꯑꯩꯈꯣꯏꯅꯖꯨ ꯑꯗꯨꯃꯥꯏ ꯍꯥꯏꯕꯅꯦꯕ ꯑꯗꯨꯗ ꯀꯩ ꯍꯥꯏꯅꯤ ꯃꯑꯣꯡ ꯃꯇꯧꯗꯣ ꯀꯣꯏꯅ ꯀꯣꯏꯅꯅ ꯑꯁ ꯑꯇꯣꯞꯄ ꯑꯝ ꯃ ꯈꯣꯠꯄ ꯀꯥꯏꯅ ꯁꯨꯝ ꯇꯧꯈꯠꯂꯛꯄꯗꯨꯒ
ꯍꯣꯏꯃꯤ ꯑꯗꯨꯅꯦ ꯑꯃꯥꯒꯤ ꯃꯥꯒꯤ ꯊꯨꯅ ꯄꯤꯝꯕ ꯂꯨꯍꯣꯡꯕꯗꯨꯅ ꯃꯈꯜ ꯑꯃ ꯏꯆꯦ ꯑꯍꯜ ꯑꯣꯏꯁꯟꯕꯒꯤ ꯍꯥꯏꯔꯖꯦ ꯌꯥꯔꯦꯀꯣ ꯅꯥꯀꯟ ꯑꯃꯔꯣꯝꯗ ꯐꯖꯕꯤꯗ ꯃꯥꯖꯦ ꯄꯨꯊꯣꯛꯑꯁꯦꯕ
ꯆꯥꯡꯌꯦꯡ ꯇꯧꯔꯤꯅꯦ ꯑꯃꯨꯛ ꯍꯥꯏꯌꯦꯌꯦ
ꯑ ꯑꯗꯒꯤ ꯑꯗꯨꯒꯤ ꯆꯥꯡꯌꯦꯡ ꯆꯥꯡꯌꯦꯡꯗꯨꯅ ꯀꯩ ꯍꯥꯏ ꯐꯣꯡꯗꯣꯔꯛꯎꯒꯦ ꯢ
ꯑꯗꯨꯅꯦ ꯍꯥꯏꯗꯤ ꯆꯥꯟꯅꯗꯕꯗꯣ ꯌꯥꯝꯅ
ꯍꯣ ꯍꯣ ꯍꯣ ꯉꯥꯡꯊꯣꯛꯈꯤꯕ ꯋꯥꯗꯨꯒ ꯇꯧꯊꯣꯔꯛꯏꯗꯨꯒ ꯑꯩꯈꯣꯏꯒꯤ ꯑꯣꯠ ꯑꯣꯏꯕ ꯍꯥꯏꯒꯗ꯭ꯔ
ꯑꯗꯨꯗꯩꯗ ꯁꯨꯝ ꯃꯥꯒꯤ ꯅꯨꯡꯉꯥꯏꯇꯕ ꯑꯣꯏꯕꯖꯨ
ꯎꯝ ꯑꯗꯒꯤ ꯍꯥꯏ ꯁꯥꯕꯋꯥꯅꯤ ꯍꯧꯖꯤꯛꯁꯦ ꯑꯗꯨꯝ ꯎꯝ ꯃꯠ ꯇꯝꯗꯨꯗꯕꯣꯕ ꯑꯗꯨꯝ ꯃꯥꯒ ꯑꯗꯨꯝ ꯋꯥꯔꯤ ꯋꯥꯇꯥꯏ ꯁꯥꯗꯅ ꯈꯣꯠꯇꯅ ꯑꯗꯨꯝ ꯇꯧꯔꯤ ꯇꯧ ꯇꯧꯅ ꯑꯗꯨꯃꯥꯏꯅ ꯍꯥꯏꯔꯛꯑꯒꯗꯤ ꯍꯥꯏꯕꯗꯤ ꯀꯩꯁ ꯎꯝ ꯎꯝ ꯈꯣꯏꯒꯤ ꯀꯩ ꯍꯥꯏꯇꯥꯔꯦ ꯌꯥꯝ ꯊꯑꯣꯏ ꯎꯁꯤꯠꯇꯕꯒꯤ ꯃꯑꯣꯡ ꯏꯌꯥꯗ ꯌꯥꯔꯅꯤ ꯍꯥꯏꯕꯒꯤ ꯑꯁ ꯑꯩ ꯄꯩꯁꯥ ꯄꯥꯏꯔꯦ ꯍꯥꯏꯕꯒꯤ ꯃꯣ ꯑꯣꯡꯃ ꯏꯆꯪ ꯆꯪꯕꯗꯣ ꯑꯗꯒꯤ ꯃꯥꯅ ꯈꯜꯂꯤꯁꯤꯅ ꯀꯃꯥꯏ ꯈꯟꯒꯦꯗ ꯏꯆꯦ ꯁꯨꯃꯥꯏꯅꯁꯨ ꯈꯜꯂꯝꯕꯖꯨ ꯌꯥꯏꯑꯦꯕ ꯎꯝ ꯃꯥꯅ ꯈꯟꯕꯁꯦ ꯁꯨꯃꯥꯏꯅ ꯈꯜꯂꯝꯗꯧ ꯃꯥꯜꯂꯦ ꯃꯥꯁꯤꯅ ꯑꯃꯨꯛ ꯍꯧꯖꯤꯛꯀꯤ ꯃꯇꯝꯗꯁꯤꯗꯤ
ꯊꯕꯛ ꯃꯥꯅꯦ ꯊꯕꯛ ꯇꯧꯔꯕꯅꯤꯅ ꯍꯦꯛꯇ ꯌꯥꯔꯅꯤ